ꯑ
ꯍꯂꯣ
ꯑꯥ ꯍꯜꯂꯣ
ꯑꯥ ꯃꯔꯨꯞ ꯑꯩꯅ ꯉꯥꯡꯕꯁꯤ ꯐꯖꯅ ꯇꯥꯕꯤꯔꯕꯣ
ꯑ ꯇꯥꯏꯌꯦ ꯇꯥꯏꯌꯦ ꯃꯔꯨꯞ ꯑꯩꯅ ꯉꯥꯡꯕꯁꯤꯗꯤ ꯐꯖꯅ ꯇꯥꯕꯤꯕ ꯅꯠꯇ꯭ꯔꯣꯕ꯭ꯔꯣ
ꯑꯥ ꯇꯥꯏ ꯇꯥꯏ ꯃꯅꯤꯄꯨꯔ ꯍꯧꯖꯤꯛ ꯀꯔꯤ ꯀꯔꯤ ꯇꯧꯕꯤꯔꯝꯃꯤꯅꯣ
ꯃꯔꯨꯞ ꯑꯩ ꯑꯩꯁꯦ ꯍꯧꯖꯤꯛꯁꯦ ꯄꯣꯊꯥꯔꯝꯕꯅꯦ ꯉꯁꯥꯏ ꯃꯈꯩ ꯊꯕꯛ ꯆꯠꯂꯨꯕꯒꯤ ꯈꯔꯁꯨ ꯋꯥꯕ ꯍꯥꯏꯇꯥꯔꯦꯅꯦ ꯑꯗꯣ ꯃꯔꯨꯞꯅ ꯐꯣꯟ ꯇꯧꯕꯤꯔꯛꯄꯕꯨ ꯀꯔꯤ ꯂꯩꯔꯒꯦ
ꯑ ꯋꯥꯔꯤ ꯋꯥꯇꯥꯏ ꯁꯥꯗꯕꯁꯨ ꯀꯨꯏꯔꯦꯗꯅꯗꯨ ꯋꯥꯔꯤ ꯋꯥꯇꯥꯏ ꯁꯥꯒꯦꯅ ꯇꯧꯔꯛꯄꯅꯦ ꯑꯗꯣ ꯃꯔꯨꯞꯄꯨ ꯃꯁꯤ ꯃꯇꯥꯡꯗꯤ ꯀꯔꯤ ꯀꯔꯤ ꯃꯊꯦꯜ ꯂꯧꯈꯠꯄꯤꯔꯒꯦ
ꯑꯣ ꯉꯁꯤꯁꯦ ꯌꯦꯟ ꯑꯃ ꯀꯥꯡꯁꯣꯏ ꯊꯣꯡꯉꯒ ꯑꯃꯅ ꯏꯔꯣꯜꯂꯦ ꯍꯥꯏꯕꯗꯤ ꯌꯦꯟ ꯑꯃ ꯐꯨꯠꯂꯦ ꯍꯥꯏꯖꯕꯅꯤꯅ ꯃꯔꯨ ꯑꯣꯏꯒꯤꯗꯤ ꯀꯔꯤ ꯍꯥꯕꯤꯔꯒꯦ
ꯑ ꯑꯩꯈꯣꯏꯒꯤꯗꯤ ꯉꯁꯤꯁꯦ ꯌꯦꯟꯗꯦꯝ ꯑꯃ ꯏꯔꯣꯜꯂꯒ ꯉꯥ ꯑꯃ ꯇꯥꯎꯔꯦ ꯑꯗꯨ ꯃꯔꯨꯞꯇ ꯑꯩꯅ ꯉꯁꯤꯗꯤ ꯑꯩꯈꯣꯏꯒꯤ ꯁꯥꯟꯅ ꯈꯣꯠꯅꯕ ꯍꯥꯏꯕꯗꯤ ꯑꯩꯈꯣꯏꯒꯤ ꯃꯇꯝ ꯀꯨꯏꯔꯕ ꯃꯗꯨꯒꯤ ꯁꯥꯟꯅꯕꯗꯨ ꯅꯨꯡꯉꯥꯏꯕꯁꯤꯡꯗꯨꯒꯤ ꯃꯇꯥꯡꯗ ꯁꯨꯝ ꯅꯤꯡꯁꯤꯡꯕ ꯑꯣꯏꯅ ꯋꯥꯔꯤ ꯋꯥꯇꯥꯏ ꯇꯧꯁꯦꯅ ꯇꯧ ꯃꯔꯨꯞ ꯃꯔꯨꯞꯇꯤ ꯍꯧꯖꯤꯛ ꯊꯕꯛ ꯆꯤꯟꯕꯤꯕꯔꯣ
ꯑꯩꯁꯦ ꯍꯧꯖꯤꯛꯁꯦ ꯊꯕꯛ ꯀꯔꯤꯁꯨ ꯆꯤꯟꯖꯗꯦ ꯃꯔꯨꯞꯅ ꯇꯥꯛꯄꯤꯔꯛꯏꯕ ꯋꯥꯐꯝ ꯃꯁꯤ
ꯌꯥꯝꯅ ꯁꯨ ꯅꯨꯡꯉꯥꯏꯗꯧꯕ ꯃꯇꯥꯡꯅꯤ ꯀꯔꯤꯁꯨ ꯀꯥꯏ ꯍꯥꯏ ꯃꯔꯨꯞ ꯃꯔꯨꯞꯅ ꯑꯗꯨꯝ ꯍꯧꯕꯤꯔꯛꯑꯣ ꯑꯩꯁꯨ ꯑꯈꯪꯕꯁꯤꯡ ꯃꯔꯨꯞꯇ ꯑꯗꯨꯝ ꯍꯥꯏꯖꯔꯛꯀꯦ ꯃꯔꯨꯞꯅ ꯑꯗꯨꯝ ꯍꯧꯕꯤꯔꯛꯑꯣꯅꯦ
ꯃꯔꯨꯞ ꯑꯩꯈꯣꯏꯒꯤ ꯑꯩꯈꯣꯏꯅ ꯏꯄꯥ ꯏꯄꯨꯁꯤꯡꯅ ꯊꯝꯕꯤꯔꯝꯕ ꯃꯁꯥꯟꯅꯁꯤꯡꯁꯦ ꯑꯗꯨꯛꯀꯤ ꯃꯇꯤꯛ ꯌꯥꯝꯈ꯭ꯔꯦ ꯑꯗꯣ ꯉꯁꯤ ꯑꯩꯅ ꯑꯍꯥꯟꯕ ꯑꯣꯏꯅ ꯄꯟꯖꯔꯛꯀꯗꯕꯁꯤ ꯑꯩꯈꯣꯏꯒꯤ ꯁ꯭ꯋꯥ ꯍꯥꯏꯕ ꯒꯨꯝꯕ ꯍꯥꯏꯗꯤ ꯎꯅꯥꯎꯕꯤ ꯑꯩꯈꯣꯏ ꯅꯤꯡꯊꯧꯒꯅ ꯈꯥꯏꯅ ꯈꯥꯏꯗꯣꯛꯅꯔꯒ ꯑꯩꯈꯣꯏꯒꯤ ꯃꯗꯨ ꯁꯣꯛꯅꯅꯕ ꯆꯦꯟꯕ ꯑꯗꯨꯃꯥꯏꯅ ꯇꯧꯕꯗꯨꯒꯤ ꯃꯁ ꯁꯥꯟꯅꯗꯨ ꯃꯔꯨ ꯑꯣꯏꯅ ꯁꯥꯟꯅꯕꯤꯔꯛꯄ꯭ꯔꯥ ꯀꯃꯥꯏ ꯀꯃꯥꯏꯅ ꯇꯧꯏ ꯅꯤꯡꯁꯤꯡꯂꯤꯕ꯭ꯔꯥ
ꯌꯥꯝꯅ ꯅꯨꯡꯉꯥꯏꯕ ꯃꯁꯥꯟꯅꯅꯤ ꯍꯛꯆꯥꯡꯗꯁꯨ ꯌꯥꯝꯅ ꯀꯥꯟꯅꯍꯟꯕ ꯑꯗꯨꯒ ꯑ ꯑꯩꯈꯣꯏꯒꯤ ꯁꯣꯔꯒꯤ ꯀꯥꯡꯂꯣꯟ ꯍꯥꯏꯖꯕ ꯇꯥꯔꯦꯅꯦ ꯑꯗꯨꯁꯨ ꯌꯥꯝꯅ ꯀꯥꯟꯅꯍꯟꯕ ꯃꯈꯜꯒꯤ ꯃꯁꯥꯟꯅ ꯑꯃꯅꯤ ꯃꯔꯨꯞꯁꯨ ꯁꯥꯟꯅꯕꯤꯔꯛꯄ ꯇꯥꯔꯒꯗꯤ ꯁꯤꯒꯤ ꯃꯇꯥꯡꯗ ꯂꯛꯄ ꯍꯥꯏꯖꯕ ꯇꯥꯔꯦ ꯃꯥꯒꯤ ꯅꯤꯌꯣꯝ ꯀꯥꯡꯂꯣꯟ ꯍꯥꯏꯕ ꯑꯃꯁꯨ ꯂꯩꯗꯅꯀꯣ ꯃꯔꯨꯞ ꯑꯗꯨꯁꯨ ꯍꯥꯏꯐꯦꯠ ꯊꯝꯕꯤꯌꯨ ꯃꯔꯨꯞ
ꯑꯣꯏ ꯃꯔꯨꯞ ꯑꯗꯨꯒꯤ ꯅꯤꯌꯣꯝ ꯀꯥꯡꯂꯣꯟꯁꯤ ꯑꯩꯁꯨ ꯆꯥꯎꯔꯥꯛꯅ ꯑꯗꯨ ꯅꯤꯡ ꯁꯤꯡꯂꯤ ꯑꯗꯨ ꯃꯄꯨꯡ ꯐꯥꯅꯗꯅ ꯏꯁꯤꯡꯕꯨꯗꯤ ꯑꯣꯏꯗ꯭ꯔꯦ ꯑꯩ ꯃꯇꯦꯛ ꯑꯃꯇꯪ ꯊꯝꯖꯒꯦ ꯑꯩꯈꯣꯏꯒꯤ ꯁꯥ ꯁꯥꯟꯅꯕꯁꯤ ꯃꯤꯆꯪ ꯃꯤꯆꯪ ꯈꯥꯏꯗꯣꯛꯅꯔꯒ ꯑꯩꯈꯣꯏꯒꯤ ꯅꯤꯡꯊꯧꯁꯤ ꯑꯁꯤ ꯁꯣꯛꯇꯅꯕꯒꯤꯗꯃꯛꯇ ꯑꯩꯈꯣꯏꯅ ꯉꯥꯛ ꯁꯦꯟꯒꯅꯤ ꯑꯗꯨꯒ ꯑꯩꯈꯣꯏꯅ ꯇꯧꯗꯣꯏꯁꯤ
ꯎꯝ ꯎꯝ
ꯅꯤꯡꯊꯧ ꯅꯠꯇꯕ ꯑꯇꯣꯞꯄ ꯀꯥꯡꯕꯨꯗꯨꯅ
ꯅꯤꯡꯊꯧ ꯑꯁꯤ ꯀꯩꯒꯨꯝꯕ ꯁꯣꯛꯂꯝꯕ ꯇꯥꯔꯒꯁꯨ ꯆꯦꯟꯈꯤꯕ ꯇꯥꯔꯒꯗꯤ ꯃꯥꯛꯁꯁꯤ ꯇꯥꯟꯅꯔꯒ ꯑꯩꯈꯣꯏꯅ ꯍꯧꯖꯤꯛ ꯑꯩꯈꯣꯏꯅ ꯑꯃꯨꯛ ꯁꯣꯛꯂꯕ ꯃꯇꯨꯡꯗ ꯃꯍꯥꯛꯁꯤ ꯃꯥꯡꯉꯦ ꯍꯥꯏꯗꯨꯅ ꯑꯃꯨꯛꯁꯤꯍꯟꯗꯣꯏꯅꯤ ꯑꯁꯨꯝꯅ ꯑꯩꯈꯣꯏꯅ ꯈꯪꯅꯕ ꯌꯥꯕ ꯖꯒꯥ ꯎꯒꯨꯝꯕ ꯅꯠꯇ꯭ꯔꯒ ꯄꯣꯁꯀꯨꯝꯕ ꯑꯃ ꯌꯨꯡꯂꯒ ꯃꯐꯝꯗꯨ ꯌꯧꯅꯕ ꯆꯦꯟꯕꯗꯨꯗ ꯑꯩꯈꯣꯏꯅ ꯇꯥꯟꯅꯔꯒ ꯃꯥ ꯁꯣꯛꯀꯗꯕꯅꯤ ꯃꯁꯤꯃ ꯇꯧꯅ ꯁꯥꯟꯅꯕꯅꯤ ꯑꯩꯁꯨ ꯆꯥꯎꯔꯥꯛꯄ ꯈꯩꯜ ꯅꯤꯡꯁꯤꯡꯉꯦ ꯑꯇꯣꯞꯄ ꯀꯧꯔꯦ ꯑꯗꯨꯒ ꯃꯔꯨꯞꯇꯁꯨ ꯑꯩꯅ ꯍꯪꯖꯅꯤꯡꯉꯤꯁꯦ ꯑꯩꯈꯣꯏꯒꯤ ꯌꯥꯎꯁꯪꯒꯤ ꯃꯇꯝꯗꯒ ꯏꯁꯄꯣꯔꯠꯁ ꯇꯧꯕꯗ ꯂꯐꯨ ꯀꯥꯕꯤꯒ ꯇꯧꯔꯛꯄꯁꯤ ꯃꯔꯨ ꯑꯣꯏꯅ ꯌꯥꯎꯕꯤꯔꯛꯄ ꯄ ꯑꯗꯨꯒꯤ ꯅꯨꯡꯉꯥꯏꯕ ꯀꯃꯥꯏ ꯀꯃꯥꯏꯅ ꯇꯧꯋꯤ
ꯑ ꯃꯔꯨꯞ ꯌꯥꯝꯅ ꯌꯥꯎꯖꯔꯛꯏ ꯂꯨꯄꯥ ꯁꯣꯉ ꯁꯄꯤ ꯑꯗꯒꯤ ꯂꯤꯁꯤꯡ ꯆꯠꯄꯤ ꯊꯣꯛꯂꯤꯉꯩꯒꯤ ꯃꯇꯝꯗꯁꯨ ꯌꯥꯝꯅ ꯁꯥꯟꯅꯖꯔꯛꯑꯦ ꯍꯥꯏꯖꯕ ꯇꯥꯥꯏꯦ ꯎ ꯀꯥꯕ ꯂꯐꯨ ꯀꯥꯕ ꯑꯁꯤ ꯌꯥꯝ ꯃꯥꯟꯅꯗꯦ ꯍꯥꯏꯕꯗꯤ ꯎ ꯀꯥꯕꯗꯤ ꯁꯨꯝ ꯑꯗꯨꯝ ꯀꯥꯔꯄꯁꯨ ꯌꯥꯏ ꯑꯗꯨꯕꯨ ꯂꯐꯨ ꯀꯥꯕ ꯍꯥꯏꯕꯁꯤꯗꯤ ꯅꯥꯟꯕꯗꯨꯒꯤ ꯃꯊꯛꯇ ꯌꯥꯎꯁꯪꯗ ꯇꯧꯅꯔꯤꯕꯁꯤꯗꯤ ꯅꯥꯜꯂꯤꯕꯗꯨꯒꯤ ꯃꯊꯛꯇ ꯊꯥꯎ ꯑꯅꯥꯟꯕ ꯑꯃꯃꯨꯛ ꯇꯩꯁꯟꯅꯕꯅꯤꯗꯣ ꯑꯣꯏꯔꯣ ꯑꯗꯨꯅ ꯑ ꯑꯩꯈꯣꯏꯁꯨ ꯌꯥꯝꯅ ꯀꯥꯖꯔꯛꯏ ꯃꯅꯥꯒꯁꯨ ꯑꯗꯨꯝ ꯌꯥꯎꯖꯔꯛꯏ ꯍꯥꯏꯖꯔꯤꯕ ꯌꯥꯅꯕ ꯁꯤꯛꯄ ꯍꯣ ꯈꯨꯖꯤꯟꯅꯕ ꯈꯣꯠꯄ ꯍꯣ ꯃꯌꯥꯝꯅ ꯀꯥꯟꯅꯕ ꯂꯣꯏꯔꯕ ꯃꯇꯨꯡꯗ ꯊꯥꯎ ꯑꯗꯨ ꯂꯣꯏꯅ ꯇꯩꯊꯣꯛꯅꯈ꯭ꯔꯕ ꯃꯇꯨꯡꯗ ꯀꯥꯕꯒꯁꯨ ꯑꯗꯨꯝ ꯌꯥꯎꯔꯛꯏ ꯄꯣꯠ ꯃꯔꯨꯞ ꯈꯣꯏꯒꯤꯗꯤ ꯀꯥꯕꯤꯔꯛꯇꯕ꯭ꯔꯥ ꯀꯃꯥꯏ ꯀꯃꯥꯏꯅ ꯇꯧꯏ ꯑꯗꯨꯒ ꯑꯇꯣꯞꯄ ꯀꯔꯝ ꯀꯔꯝꯕ ꯃꯈꯜꯒꯤ ꯁꯥꯟꯅ ꯈꯣꯠꯅꯕꯗꯤ ꯌꯥꯎꯁꯪꯒꯨꯝꯕꯗ ꯌꯥꯎꯕꯤꯕꯒꯤ ꯃꯔꯨꯞ ꯑꯗꯨꯁꯨ ꯈꯤꯇꯪ ꯀꯟꯕꯤꯌꯨ
ꯌꯥꯝ ꯅꯨꯡꯉꯥꯏꯖꯩ ꯃꯔꯨꯞꯅ ꯊꯝꯕꯤꯔꯤꯕ ꯁꯥꯟꯅꯕꯒꯤ ꯃꯇꯥꯡꯗꯣ ꯌꯥꯝ ꯅꯨꯡꯁꯤꯕ ꯃꯇꯝꯅꯤ꯫ ꯑꯩꯈꯣꯏꯁꯨ ꯂꯐꯨ ꯀꯥꯕꯤ ꯌꯥꯎꯔꯛꯏ꯫ ꯈꯨꯗꯩ ꯑꯃ ꯁꯦꯠꯂꯒ ꯃꯗꯨ ꯑꯩꯈꯣꯏꯅ ꯈꯨꯗꯩ ꯑꯗꯨ ꯈꯥꯡꯆꯦꯠ ꯂꯥꯛꯂꯒ ꯐꯨꯔꯤꯠ ꯂꯧꯊꯣꯛꯂꯒ ꯑꯩꯈꯣꯏꯅ ꯊꯥꯎꯁꯤ ꯄꯨꯝꯅ ꯇꯩꯔꯕ ꯃꯇꯨꯡꯗ ꯀꯥꯍꯟꯕꯅꯤ ꯖꯤꯔꯤ ꯖꯤꯔꯤ ꯅꯥꯟꯗꯕ ꯑꯗꯨꯗꯩ ꯌꯦꯡꯉꯤ ꯃꯌꯥꯝꯗꯨꯅꯒ ꯂꯥꯎꯁꯜꯂꯛꯄ ꯑꯗꯨꯛꯀꯤ ꯃꯇꯤꯛ ꯅꯨꯡꯉꯥꯏ ꯍꯥꯏ ꯆꯥꫪ‌ꯦ ꯃꯔꯨꯞ ꯑꯗꯨꯒ ꯃꯗꯨꯗꯥꯒ ꯉꯝꯕ ꯃꯤꯑꯣꯏꯁꯤꯗꯤ ꯑꯩꯈꯣꯏꯅ ꯃꯍꯥꯛꯁꯦ ꯐꯥꯒꯤ ꯋꫭꯏ ꯀꯩꯋꫭꯏ ꯌꫭꯡꯒꯨꯕꯅꯤ ꯒꯥꯏꯅ ꯂꯛꯅꯔꯤꯕꯁꯨ ꯌꯥꯎꯋꯤ ꯌꯥꯝꯅ ꯑꯥꯍꯩꯕꯒꯤ ꯃꯁꯥꯟꯅ ꯅꯨꯡꯉꯥꯏꯕꯗ ꯑꯩꯈꯣꯏꯒꯤ ꯑꯥ ꯃꯤꯠ ꯄꯨꯟꯁꯤꯜꯂꯒ ꯆꯐꯨ ꯊꯨꯒꯥꯏꯕꯤ ꯍꯥꯏꯇꯥꯔꯦ ꯁꯤꯁꯨ ꯌꯥꯝ ꯅꯨꯡꯉꯥꯏ ꯐꯌ‌ꯦꯡꯕꯁꯤꯡ ꯌꯥꯝ ꯅꯨꯡꯉꯥꯏꯍꯜꯂꯤ ꯑꯗꯥꯒꯤ ꯏꯁꯩ ꯊꯥꯔꯒ ꯑꯩꯈꯣꯏꯒꯤ ꯖꯒꯣꯏ ꯁꯥꯕ ꯏꯁꯩ ꯃꯨꯊꯠꯂꯀꯥꯟꯗ ꯂꯦꯞꯄ ꯑꯗꯒꯤ ꯉꯥꯅꯨ ꯐꯥꯕꯤ ꯑꯗꯒꯤ ꯑꯉꯥꯡ ꯃꯆꯥꯁꯤꯡꯒꯤ ꯃꯤꯊꯥꯏ ꯂꯥꯛꯄꯤ ꯍꯋꯥꯏ ꯈꯨꯟꯕꯤ ꯑꯗꯒꯤ ꯑꯪꯀꯥꯒꯤ ꯂꯝꯖꯦꯜ ꯌꯥꯝ ꯅꯨꯡꯁꯤꯕꯅꯤ ꯃꯇꯝ ꯃꯇꯝꯗꯣ ꯑꯗꯥꯒꯤ ꯑꯩꯈꯣꯏ ꯊꯧꯔꯤ ꯆꯤꯡꯅꯕꯤ ꯄꯥꯈꯪ ꯂꯩꯁꯥꯕꯤ ꯈꯛꯇꯨꯅꯔꯒ ꯊꯧꯔꯤ ꯆꯤꯡꯅꯕꯗꯒ ꯂꯩꯁꯥꯕꯤꯅꯒ ꯉꯝꯒꯤꯕꯒꯤ ꯌꯥꯝꯅ ꯑꯥ ꯅꯨꯡꯉꯥꯏꯕ ꯅꫭꯛꯁꯨ ꯅꯣꯛꯅꯤꯡꯕ ꯏꯀꯥꯏꯕ ꯑꯗꯒꯤ ꯈꯪꯗꯦ ꯃꯈꯜ ꯃꯈꯥ ꯀꯌꯥꯅ‌ꯦ ꯃꯧ ꯅꯍꯥꯁꯤꯡꯒꯤ ꯕꯣꯟ ꯊꯨꯒꯥꯏꯕꯤ꯫ ꯑꯗꯒꯤ ꯃꯈꯣꯏꯒꯤꯁꯦ ꯕꯣꯜꯒ ꯀꯥꯎꯍꯟꯗꯅ ꯑꯗꯒꯤ ꯅꯨꯄꯥ ꯃꯆꯥꯁꯤꯡꯒꯤꯅ ꯑꯩꯈꯣꯏꯒꯤ ꯂꯝꯖꯦꯜ ꯑꯗꯒꯤ ꯃꯐꯝ ꯈꯔꯗꯗꯤ ꯃꯔꯨꯞ ꯃꯁꯤ ꯃꯨꯛꯅꯥ ꯑꯣꯏꯅ ꯇꯧꯕꯁꯨ ꯌꯥꯎꯋꯤ ꯃꯨꯛꯅꯥ ꯁꯥꯟꯅꯍꯟꯕ ꯍꯥꯏꯇꯥꯔꯦ꯫ ꯌꯥꯝꯅ ꯌꯦꯡꯕ ꯅꯨꯡꯉꯥꯏꯕ ꯃꯁꯥꯟꯅꯅꯤ ꯑꯗꯨꯕꯨ ꯑꯌꯥꯝꯕ ꯃꯐꯝꯗ ꯇꯧꯅꯩꯏꯁꯤꯡꯁꯤꯩ ꯂꯝꯄꯥꯛ ꯄꯤꯛꯄꯅ ꯃꯔꯝ ꯑꫭꯏꯔ ꯀꯟ ꯅꯠꯇ꯭ꯔꯒ ꯑꯥ ꯑꯩꯈꯣꯏꯒꯤ ꯁꯥꯟꯅꯒꯗꯕ ꯃꯊꯦꯜ ꯃꯈꯜ ꯃꯊꯦꯜꯁꯤ ꯌꯥꯝꯃꯟꯗꯅ ꯀꯩꯅꯣ ꯇꯧꯕꯁꯨ ꯌꯥꯎꯋꯤ ꯌꯥꯝ ꯅꯨꯡꯉꯥꯏꯕ ꯃꯇꯝꯅꯤ ꯍꯥꯏꯔꯤꯕ ꯃꯁꯥꯟꯅꯁꯤꯡ ꯑꯁꯤ ꯄꯥꯡꯊꯣꯛꯄꯗ ꯑꯗꯨꯒ ꯃꯔꯨꯞ ꯍꫭꯏꯗ ꯑꯩꯅ ꯉꯁꯥꯏꯗꯩ ꯄꯟꯖꯈꯤꯕ ꯃꯁꯥꯟꯅ ꯑꯁꯤ ꯅꯠꯇꯕ ꯁꯨꯝ ꯃꯌꯥꯝ ꯑꯃ ꯌꯥꯎꯋꯤꯗꯅ ꯗꯨꯕꯨ ꯑꯅꯧꯕꯑꫭꯏꯇ ꯀꯔꯤ ꯀꯔꯤ ꯑꯍꯦꯟꯕ ꯍꯥꯞꯄꯤ ꯑꯗꯨꯒꯤ ꯃꯇꯥꯡꯗꯁꯨ ꯍꯥꯏꯐꯦꯠ ꯊꯝꯕꯤꯌꯨꯅꯦ
ꯑꯆꯨꯝꯕꯅ‌ꯦ ꯃꯔꯨꯞ ꯑꯥ ꯃꯔꯨꯞꯅ ꯄꯟꯕꯤꯔꯤꯕꯁꯤꯡꯗꯣ ꯑꯩꯈꯣꯏ ꯁꯣꯝꯇꯁꯨ ꯑꯗꯨꯝ ꯌꯥꯝꯅ ꯁꯥꯟꯅꯒꯟꯕ ꯃꯁꯥꯟꯅ ꯉꯥꯛꯇꯅꯤ ꯑꯗꯨꯒ ꯃꯔꯨ ꯑꯣꯏꯅ ꯄꯟꯕꯤꯕꯗ ꯃꯨꯛꯅ ꯍꯥꯏꯔꯤꯕ ꯑꯗꯨ ꯍꯣꯏ ꯍꯧꯖꯤꯛꯀꯤ ꯃꯇꯝꯗꯥꯕꯨꯗꯤ ꯑꯩꯈꯣꯏ ꯁ꯭ꯋꯥꯏꯗ ꯇꯧꯗ꯭ꯔꯦ ꯑꯗꯨꯕꯨ ꯉꯜꯂꯤꯉꯩ ꯑꯩꯈꯣꯏꯒꯤ ꯏꯄꯥꯄꯣꯛꯄ ꯏꯄꯨ ꯃꯣꯏꯒꯤ ꯃꯇꯝ ꯑꯗꯒꯤ ꯏꯄꯨ ꯄꯣꯛꯄ ꯏꯙꯧ ꯍꫭꯏꯒꯤ ꯃꯇꯝꯗ ꯃꯨꯛꯅꯁꯦ ꯑꯩꯈꯣꯏ ꯁꯏꯗ ꯌꯥꯝꯅ ꯆꯠꯅꯔꯝꯃꯤ ꯍꯥꯏꯅꯩ꯫ ꯨ ꯏꯄꯨꯒꯤꯁꯨꯝ ꯏꯄꯨꯒꯤ ꯋꯥꯔꯤ ꯇꯥꯕꯗꯁꯨ ꯑꯩꯈꯣꯏꯒꯤ ꯏꯄꯥ ꯄꯣꯛꯄ ꯏꯄꯨꯁꯤ ꯑꯩꯈꯣꯏꯒꯤ ꯋꯥꯔꯤꯗ ꯌꯥꯎꯕ ꯅꯣꯡꯕꯥꯟꯗꯧꯅ ꯆꯍꯤ ꯇꯔꯦꯠ ꯃꯅꯝ ꯂꯩꯄꯥꯛ ꯇꯥꯔꯛꯇ‌ꯦ ꯍꯥꯏꯅꯕ ꯗꯨꯒꯨꯝꯅ ꯑꯩꯒꯤ ꯆꯍꯤ ꯃꯉꯥ ꯃꯅꯝꯂꯩꯄꯥꯛ ꯇꯥꯔꯛꯇꯦ ꯍꯥꯏꯅꯁꯨ ꯑꯩꯈꯣꯏꯒꯤ ꯃꯤꯒꯩꯅ ꯍꯥꯏꯅꯕꯁꯨ ꯁꯨꯝ ꯇꯥꯏ꯫ ꯑꯗꯨꯅ ꯍꯧꯖꯤꯛꯀꯤ ꯃꯇꯝꯗ ꯃꯨꯛꯅꯥ ꯍꯥꯏꯕꯁꯤ ꯁꯥꯟꯅꯔꯝ ꯃꯒꯗꯤ ꯌꯥꯝꯅꯁꯨ ꯅꯨꯡꯉꯥꯏ ꯑꯦ ꯅ‌ꯑꯥꯏ ꯗꫭ ꯊꯝꯖꯜꯂꯦ ꯁꯥꯟꯅꯕꯕꯨꯗꯤ ꯁꯥꯟꯅꯔꯤ ꯁꯣꯝ ꯍꯥꯏꯗꯤ ꯈꯔ ꯆꯪꯖꯟꯕ ꯃꯐꯝ ꯍꯥꯏꯒꯗ꯭ꯔꯥ ꯑꯗꯨꯒꯨꯝꯕ ꯃꯐꯝ ꯈꯔꯗ ꯁꯥꯟꯅꯔꯤ ꯑꯗꯨꯕꯨ
ꯑꯩꯈꯣꯏ ꯁ꯭ꯋꯥꯏꯗꯗꯤ ꯃꯨꯛꯅꯥ ꯑꯁꯤ ꯀꯥꯎꯅꯈꯤꯕꯗꯧꯅ ꯇꯧꯅꯔꯦ ꯑ ꯃꯔꯨ ꯍꯣꯏꯒ ꯑꯣꯝꯗꯗꯤ ꯉꯜꯂꯤꯉꯩ ꯃꯇꯝꯗ ꯑꯃꯨꯛ ꯉꯥ ꯁꯥꯟꯅꯕꯤꯔꯝꯕ ꯈꯣꯠꯂꯝꯕꯒꯗꯤ ꯂꯩꯕ꯭ꯔꯥ ꯂꯩꯔꯒꯗꯤ ꯃꯔꯨꯅ ꯈꯪꯕꯤꯍꯧꯕ ꯌꯥꯎꯔꯒꯗꯤ ꯍꯥꯏꯄꯦꯛꯁ ꯑꯋꯥꯠꯄ ꯑꯗꯨ ꯊꯝꯕꯤꯌꯨ
ꯑꯩꯈꯣꯏꯒꯤꯔꯣꯝꯒꯤꯗꯗꯤ ꯃꯨꯛꯅꯥꯁꯤ ꯍꯧꯖꯤꯛ ꯍꯧꯖꯤꯛꯀꯤ ꯑꯣꯏꯅꯗꯤ ꯁꯥꯟꯅꯗ꯭ꯔꯦ ꯑꯗꯨꯕꯨ ꯑꯩꯈꯣꯏꯒꯤ ꯑꯍꯜ ꯂꯃꯟꯁꯤꯡ ꯏꯄꯥ ꯏꯄꯨꯁꯤꯡ ꯑꯗ ꯁꯨꯝ ꯊꯝꯕꯤꯕꯗ ꯃꯇꯝ ꯑꯃꯗ ꯃꯥꯒꯤ ꯄꯅꯥ ꯄꯅꯥ ꯈꯥꯏꯗꯣꯛꯄ ꯍꯥꯏꯇꯥꯔꯦꯀꯣ ꯃꯩꯇꯩꯁꯤꯡꯒꯤ ꯈꯨꯡꯒꯪ ꯁꯤꯡꯒꯤ ꯑꯣꯏꯅ ꯃꯈꯣꯏꯒꯤ ꯃꯤꯍꯨꯠ ꯑꯃ ꯊꯣꯛꯂꯒ ꯑꯩꯈꯣꯏꯒꯤ ꯈꯨꯡꯒ ꯃꯉꯥ ꯇꯔꯨꯛ ꯄꯨꯟꯁꯤꯜꯂꯒ ꯀꯩꯊꯦꯜꯒꯨꯝꯕ ꯖꯒꯥ ꯑꯝꯗ ꯌꯥꯝ ꯃꯑꯣꯡ ꯃꯔꯤꯟ ꯇꯥꯅ ꯇꯧꯔꯛ ꯝ ꯍꯥꯏ ꯇꯁꯤꯦ ꯑꯗꯨꯒ ꯃꯗꯨꯒꯤ ꯑꯉꯝꯕꯁꯤꯡꯗꯨꯗ ꯃꯇꯝꯗꯨꯒꯤ ꯄꯥꯜꯂꯤꯕ ꯅꯤꯡꯊꯧ ꯅꯠꯇ꯭ꯔꯒ ꯑꯉꯝꯕꯁꯤꯡꯗꯨꯅ ꯑꯩꯈꯣꯏꯒꯤ ꯃꯉꯣꯟꯗ ꯃꯅꯥ ꯃꯊꯨꯝ ꯄꯤꯗꯨꯅ ꯏꯀꯥꯏ ꯈꯨꯝꯅꯕ ꯎꯠꯂꯤ ꯍꯥꯏ ꯃꯣꯏꯔꯥꯡ ꯀꯪꯂꯩꯔꯣꯡꯒꯤ ꯋꯥꯔꯤꯗꯁꯨ ꯑꯗꯨꯒꯨꯝꯕꯒꯤ ꯋꯥꯔꯤꯗꯨ ꯁꯨꯝ ꯆꯠꯅꯔꯛꯄꯅ ꯃꯔꯝ ꯑꯣꯏꯔꯒ ꯃꯩꯇꯩ ꯑꯩꯈꯣꯏꯒꯤ ꯆꯠꯅ ꯊꯥꯅ ꯌꯥꯗ꯭ꯔꯕ ꯃꯁꯥꯟꯅ ꯑꯁꯤ ꯃꯨꯛꯅꯥ ꯑꯃꯁꯨꯡ ꯃꯨꯛꯅꯥ ꯈ ꯀꯥꯡꯖꯩꯅꯤ ꯍꯣꯏ ꯃꯗꯨꯒꯤ ꯃꯃꯥꯡꯗ ꯁꯒꯀꯣꯜ ꯀꯥꯡꯖꯩ ꯍꯥꯏꯕꯁꯤꯁꯨ ꯃꯂꯦꯝꯄꯤꯛꯁꯤꯒꯤ ꯁꯤꯡꯅ ꯇꯥꯛꯏꯕ ꯑꯗꯨꯒꯨꯝꯕ ꯇꯠꯅ ꯊꯥꯅꯕ ꯌꯥꯗ꯭ꯔꯕ ꯃꯗꯨꯒꯨꯝꯕꯁꯥꯟꯅ ꯃꯈꯜ ꯑꯃꯅꯤ ꯑꯁꯤꯅꯤ ꯃꯔꯨꯞ ꯑꯁꯤꯒꯨꯝꯕ ꯁꯥꯟꯅ ꯈꯣꯠꯅꯕꯒꯤ ꯋꯥꯔꯤ ꯋꯥꯇꯥꯏ ꯇꯧꯕꯁꯤꯁꯨ ꯑꯩꯈꯣꯏꯒꯤ ꯍꯧꯈ꯭ꯔꯕ ꯀꯌꯥ ꯑꯃ ꯅꯤꯡꯁꯤꯡꯍꯜꯂꯤ ꯑꯗꯨꯒ ꯀꯥꯎꯊꯣꯛꯀꯗꯕ ꯀꯌꯥ ꯑꯃꯁꯨ ꯑꯩꯈꯣꯏꯅ ꯑꯩꯈꯣꯏ ꯏꯔꯩꯆꯥ ꯑꯃ ꯑꯣꯏꯅ ꯀꯥꯎꯖꯅꯕ ꯁꯪ ꯋꯥꯔꯤ ꯋꯥꯇꯥꯏ ꯊꯣꯛꯖꯕꯅꯤ ꯌꯥꯝ ꯅꯨꯡꯉꯥꯏꯖꯩ ꯃꯔꯨꯞꯀꯁꯨꯨꯃꯥꯏꯅ ꯃꯔꯨꯞꯀꯤ ꯆꯤꯟꯕ ꯃꯇꯝ ꯑꯁꯤꯗ ꯁꯨꯝ ꯑꯩꯒ ꯋꯥꯔꯤ ꯋꯥꯇꯥꯏ ꯇꯧꯁꯦꯗꯅ ꯇꯧꯕꯁꯤꯗ ꯍꯔꯥꯎ ꯍꯔꯥꯎꯅ ꯌꯥꯕꯤꯔꯛꯄ ꯌꯥꯝ ꯊꯥꯒꯠ ꯃꯊ ꯕꯤꯁ ꯃꯔꯨꯔꯨꯞ ꯀꯤ ꯑꯍꯥꯡꯕ ꯃꯇꯝꯗ ꯑꯩꯉꯣꯟꯗꯁꯨ ꯑꯗꯨꯝ ꯋꯥꯔꯤ ꯋꯥꯇꯥꯏ ꯍꯧꯕꯤꯔꯛꯎ ꯑꯩꯁꯨ ꯃꯔꯨꯞꯀ ꯑꯍꯥꯡꯕ ꯃꯇꯝ ꯌꯦꯡꯉꯒ ꯋꯥꯔꯤ ꯋꯥꯇꯥꯏ ꯇꯧꯖꯔꯛꯀꯦ ꯃꯁꯤꯁꯤꯒꯤꯗꯤ ꯃꯇꯥꯡꯁꯤꯗ ꯃꯔꯨꯞꯀ ꯀꯥꯏꯩꯅ ꯊꯝꯃꯤꯖꯔꯤ ꯃꯔꯨꯞ
ꯑꯅꯦꯑꯣ